ꯇꯥꯔꯦ
ꯑꯣ ꯆꯥꯛ ꯇꯣꯛꯇ ꯉꯥꯏꯔꯤ ꯀꯣꯟ ꯐꯦꯡꯉꯨꯏꯅꯦ
ꯑ ꯀꯔꯤ ꯃꯊꯦꯜ
ꯀꯩ ꯑꯕꯥ
ꯀꯔꯤ ꯃꯊꯦꯜ ꯍꯥꯎꯕꯤꯔꯒꯦ
ꯌꯦꯟ ꯁꯥꯗꯨꯨꯝ ꯆꯥꯏꯌꯦ
ꯍ ꯍ ꯆꯥꯏꯀꯣ
ꯑꯗꯦꯅꯦ ꯍꯛꯁꯥꯡ ꯐꯠꯇꯕꯅꯤꯅ ꯃꯍꯥꯛꯍꯥꯎ ꯃꯆꯥꯥꯗꯨꯗꯤ
ꯆꯕꯦꯗ ꯃꯥꯅꯤ ꯀꯣ
ꯌꯥꯗꯦ ꯍꯥꯏꯗꯤ ꯑꯩꯈꯣꯏꯗꯤ ꯏꯁꯥꯁꯦ ꯐꯠꯇꯅ ꯄꯣꯛꯂꯛꯄꯅꯤꯅ ꯌꯥꯗꯦꯕ
ꯎꯝ ꯄꯩꯁꯥ ꯌꯥꯝ ꯄꯥꯏꯕꯩ ꯃꯥꯜꯂꯦ ꯏꯁꯥ ꯐꯠꯇꯕꯩ ꯃꯥꯟꯗꯦ ꯑꯥꯎ ꯍꯥꯎ ꯆ ꯍ
ꯏꯁꯥ ꯐꯠꯇꯕꯁꯨ ꯄꯩꯁꯥ ꯑꯁ ꯄꯩꯁꯥꯁꯤꯗꯤ ꯄꯥꯏꯕ ꯍꯥꯏꯕꯗꯤ ꯈꯔ
ꯅꯪ ꯀꯗꯦ ꯅꯪ ꯀꯗ ꯑꯣꯏ
ꯀꯩ ꯑꯕꯥ
ꯅꯪ ꯀꯥꯏꯗ ꯂꯦꯞꯄꯤꯅꯣ
ꯀꯃꯅꯟꯗ
ꯎꯝ ꯅꯣꯏ ꯀꯃꯅꯗꯨ ꯂꯩ ꯀ ꯇ ꯄꯥ ꯅꯠꯇ꯭ꯔꯣ
ꯑꯗꯦ ꯑꯩ ꯑꯩꯅ ꯀꯒ ꯄꯥꯕꯤ
ꯍꯥꯥ
ꯑꯩꯅ ꯈꯔ ꯈꯔ ꯄꯥꯝꯕꯤꯌꯦ
ꯑꯣ ꯏꯗꯤ ꯑꯗꯨꯀꯣ ꯈꯔ ꯇꯧ
ꯑꯧ ꯍꯥꯏꯗꯤ ꯑꯩꯅꯒ ꯄꯥꯝꯕꯤꯗ꯭ꯔꯗꯤ ꯄꯨꯡꯍꯥꯡ ꯍꯥꯡꯉꯦ ꯌꯥꯗꯦꯕ
ꯎꯝ ꯎꯝ ꯎꯝ
ꯍꯣꯏ ꯃꯇꯝ ꯂꯦꯟꯕꯗꯅꯦ ꯅꯨꯡꯗꯥꯡ ꯌꯧꯔꯒ ꯐꯪꯕ ꯆꯪꯅꯤꯡꯉꯦ
ꯁꯦꯝꯔ ꯂꯔ ꯂꯔ ꯋꯥꯔꯦꯗ
ꯎꯝ
ꯌꯥꯝ ꯇꯔ
ꯊꯣꯛ ꯋꯥꯔꯦ ꯍꯧꯖꯤꯛꯀꯥꯟꯗꯤ ꯖꯨꯛꯁꯦ ꯖꯨꯛꯇꯥꯥ ꯑꯃ ꯇꯧꯋꯦ
ꯎꯝ
ꯀꯔꯤ ꯀꯔꯤ ꯃꯊꯦꯅ ꯈꯔ ꯍꯦꯟꯅ ꯍꯥꯎꯔꯤꯒꯦ ꯍꯧꯖꯤꯛꯁꯤꯕꯣ
ꯑꯁ ꯌꯦꯟ ꯅ ꯏꯍꯥꯎ ꯍꯥꯎ ꯑꯣꯛꯁꯨ ꯍꯥꯎꯗ ꯑꯣ ꯃꯥꯅꯤ ꯑꯣ ꯄꯣꯄ ꯃꯟꯕꯒꯤ ꯆꯥꯕ ꯉꯨꯝ ꯇꯧꯔ
ꯎꯝ
ꯑꯗꯨ ꯍꯧꯖꯤꯁ ꯑꯣꯛꯁꯨ ꯅꯥꯕ ꯃꯥꯜꯂꯦ ꯑꯩꯈꯣꯏ ꯑꯗꯥꯏꯗꯅꯦ ꯑ ꯃꯦꯂꯦꯔꯤꯌꯥ ꯅꯥꯏꯕ ꯍꯥꯏꯗꯤ ꯑꯣꯛꯁꯤꯒꯤ ꯁꯟꯗꯣꯔꯛꯄꯗꯣ ꯑꯗꯨꯃꯥꯏꯅ ꯇꯧꯔꯒ ꯑꯣ ꯎꯅ ꯎꯝ ꯎꯅ ꯑꯣꯗ ꯆꯖꯤ ꯎꯕ ꯃꯥꯜꯂꯦꯖꯤ ꯀꯖꯅꯣꯁꯦ ꯀꯥꯡꯁꯦ ꯑꯗꯨꯗꯤ ꯃꯤ ꯂꯩꯇꯔꯤꯕꯔꯤꯕ
ꯍ ꯅꯨꯡꯉꯥꯏꯇꯦ ꯑꯍꯜꯂꯣ ꯉꯉꯥꯡꯂꯥꯛ
ꯀꯩꯅꯣ ꯁꯨꯝ ꯅꯍꯥ ꯑꯣꯏꯅꯦꯕꯀꯣ ꯃꯥꯗꯣ ꯀꯩꯅꯣꯁꯨ ꯆꯥꯎꯕ ꯃꯥꯜꯂꯦ ꯅꯨꯄꯤꯁꯨ ꯑꯅꯤ ꯂꯣꯟꯕ ꯃꯥꯜꯂꯦꯕꯀꯣ
ꯎꯝ
ꯑꯗ ꯅꯨꯄꯤ ꯑꯃꯈꯛꯇꯨꯗꯤ ꯃꯥꯥꯗꯣ ꯇꯣꯉꯥꯟꯅ ꯊꯝꯕ ꯃꯥꯜꯂꯦꯕ ꯃꯣꯏ ꯌꯨꯝꯗ ꯅꯠꯇꯕꯤ ꯇꯣꯉꯥꯟꯅ ꯑꯇꯣꯞꯄ ꯑꯃ ꯁꯥꯔꯒ ꯑꯗꯨꯗꯤ ꯅꯨꯡꯉꯥꯏ ꯍꯥꯞꯄꯁꯦꯍꯦ
ꯎꯝ ꯎꯝ ꯑꯁ ꯅꯨꯡꯉꯥꯏꯇꯦ ꯑꯣꯛꯁꯦ ꯗꯦꯡꯒꯤꯒꯨꯝꯕ ꯑꯗꯨꯒꯨꯝꯕ ꯌꯥꯝ ꯁꯟꯗꯣꯛꯄꯅꯤꯅꯦ
ꯑ ꯑꯗꯨꯅꯤ ꯍꯥꯏꯖꯦ ꯃꯥꯗꯣ ꯑꯣꯛ ꯂꯣꯏꯕꯗꯤ ꯅꯠꯇꯕ ꯀꯛꯄ ꯊꯕꯛ ꯇꯧꯕꯗꯣ
ꯎꯝ ꯎꯝ
ꯑꯗꯨ
ꯗꯥꯁꯥꯅꯤꯅꯦ ꯇꯧꯔꯤꯁꯦ
ꯎꯝ ꯈꯪꯗ꯭ꯔꯦ ꯇꯧꯔꯤꯁꯦ
ꯑꯗꯨꯅꯦ ꯍꯧꯖꯤꯛꯀꯤ ꯖꯨꯛꯁꯦ ꯍꯦꯛꯇ ꯄꯩꯁꯥꯁꯦ ꯄꯪꯃꯥꯏ ꯄꯥꯏꯁꯜꯂꯛꯑꯦꯕ
ꯃꯥꯅꯦ
ꯅꯪ ꯐꯖ ꯐꯖ ꯂꯩꯌꯨꯍꯦ ꯀꯥꯡꯒ ꯆꯤꯛ ꯍꯜꯂꯨꯅꯨ
ꯃꯣꯏ ꯀꯔꯥꯏꯗꯅꯣꯃ ꯅꯍꯥꯟꯃꯨꯛ ꯏꯁꯇꯗꯤ ꯇꯨꯔ ꯆꯠꯂꯨꯏ ꯇꯧꯗꯥꯏꯅꯦ ꯀꯥꯏꯗꯅꯣ ꯆꯠꯂꯨꯏꯗꯨ
ꯀꯩꯅꯣꯗ ꯑꯁ ꯑꯟꯗ꯭ꯔꯣ ꯄꯥꯔꯛꯇ
ꯑ ꯅꯨꯉꯥꯏꯔꯛꯄꯣ
ꯈꯨꯅꯨꯡꯉꯥꯏ ꯑꯃ ꯑꯩꯈꯣꯏ ꯃꯌꯥꯝ ꯄꯨꯜꯂꯒ ꯍꯥꯏꯗꯤ ꯃꯐꯝꯗꯨꯣ ꯐꯖꯨ ꯑꯗꯨꯝ ꯐꯖꯩ ꯑꯗꯨꯏꯁꯨ ꯑꯩꯈꯣꯏ ꯃꯌꯥꯝ ꯄꯨꯟꯕꯒꯤ ꯍꯦꯟꯅ ꯅꯨꯡꯉꯥꯏꯕꯗꯨ ꯑꯣꯏꯍꯟꯕꯗꯣ
ꯎꯝ ꯑꯁ ꯑꯩꯈꯣꯏꯒꯤ ꯃꯦꯝꯗꯨꯗꯤ ꯈꯪꯉꯕ꯭ꯔꯥ ꯀꯩꯗꯧꯔ ꯂꯩ ꯈꯪꯕ꯭ꯔꯥ ꯑꯩꯈꯣꯏꯅ ꯀꯣꯏ ꯆꯠꯄꯗꯣ ꯔꯤꯂꯁ ꯈꯔ ꯅꯝꯁꯦ ꯈꯔ ꯍꯥꯏ ꯑꯃ ꯈꯔ ꯍꯥꯏ ꯑꯁ ꯈꯪꯗꯦꯗ ꯌꯥꯝ ꯅꯨꯡꯉꯥꯏꯕ ꯑꯣꯏꯕꯗꯣ ꯑꯣꯖꯥꯁꯦ
ꯎꯝ ꯍꯣꯏ ꯃꯣꯏ ꯅꯪꯍꯦꯟꯖꯜꯂꯤ ꯀꯩꯅꯣ
ꯃꯥꯅꯦ ꯃꯣꯏꯅꯕꯨ ꯍꯦꯟꯂꯤ
ꯎꯝ ꯑꯗꯨꯅꯦ ꯍꯥꯏꯁꯦ ꯃꯣꯏ ꯑꯣꯏꯅ ꯂꯥꯛꯅ ꯐꯅ ꯉꯝꯗ꯭ꯔꯦ
ꯃꯥꯅꯦ ꯃꯣꯏ ꯌꯥꯝ ꯊꯤꯅ ꯅꯩ
ꯅꯩ ꯑꯩꯈꯣꯏꯅ ꯃꯣꯏ ꯁꯦꯟꯅꯗꯦ ꯑꯩꯈꯣꯏꯅ ꯃꯣꯏ ꯁꯦꯟꯅꯔꯦ ꯃꯣꯏꯅ ꯑꯩꯈꯣꯏ ꯁꯦꯟꯅꯗꯦ
ꯃꯥꯅꯤ ꯑꯁ ꯀꯂꯦꯖ ꯀꯤ ꯆꯠꯄꯗꯗꯤ ꯅꯨꯡꯉꯥꯏꯔꯛ ꯇꯦ ꯑꯩꯈꯣꯏꯗꯣ ꯃꯤꯁꯨ ꯌꯥꯝꯗꯕꯒꯤ ꯀꯣ
ꯍꯣꯏ ꯃꯤꯗꯣ ꯌꯥꯝꯗ꯭ꯔꯕ ꯍꯥꯏꯗꯤ ꯄꯨꯟꯕ ꯄꯣꯠꯇꯣ ꯅꯨꯡꯉꯥꯏꯇ꯭ꯔꯗꯤ ꯌꯥꯝ ꯅꯨꯡꯉꯥꯏꯇꯕꯅꯦ
ꯅꯨꯄꯤꯁꯨ ꯌꯥꯝꯗ꯭ꯔꯦꯕ ꯑꯩꯈꯣꯏ ꯃꯔꯤꯈꯛꯇꯪ ꯑꯣꯏꯔꯦꯕ ꯑꯗꯩ ꯆꯥꯎꯈꯠꯇꯕꯩ ꯃꯑꯣꯡ ꯇꯧꯔꯛꯄꯗꯨꯗꯗꯤ ꯇꯟꯕꯅ ꯑꯩꯈꯣꯏꯗꯤ
ꯎꯝ
ꯍꯟꯗꯛꯀꯤ ꯀꯩꯅꯣꯒꯤ ꯅꯨꯉꯥꯏ
ꯎꯝ ꯄꯨꯟꯕ ꯄꯨꯟꯕ ꯃꯤ ꯅꯨꯡꯉꯥꯏꯇ꯭ꯔꯗꯤ ꯁꯨꯡꯅꯨꯡ ꯅꯨꯡꯉꯥꯏꯇꯕꯅꯦ ꯑꯗꯨꯗꯤ ꯌꯥꯔꯣꯏ
ꯑꯗꯨꯅꯦ ꯍꯥꯏꯁꯦ ꯄꯨꯟꯕ ꯃꯤ ꯅꯨꯡꯉꯥꯏꯇꯗꯤ ꯅꯨꯡꯉꯥꯏꯇꯦꯕ
ꯎꯝ ꯎꯝ ꯈꯪꯗꯦ ꯍꯣꯏ ꯑꯗꯨ ꯃꯇꯝꯗꯅ ꯑꯃꯨꯛ ꯍꯔꯥꯎꯅꯤ ꯑꯦꯛꯖꯥꯝ ꯃꯌꯥꯗꯅ ꯑꯃꯨꯛ ꯃꯊꯥ ꯁꯥꯅꯤ ꯇꯧꯔꯤꯁꯦ
ꯆꯠꯂꯨꯏ ꯍꯥꯏꯗꯥꯏꯅꯦ ꯅꯍꯥꯟꯋꯥꯏ
ꯆꯠꯂꯨꯏꯌꯦ ꯑꯗꯨꯁꯨ ꯅꯨꯡꯉꯥꯏꯌꯦ
ꯀꯃꯥꯏ ꯀꯃꯥꯏ ꯇꯧꯔꯛꯀꯦ ꯑꯗꯨꯅ
ꯃꯐꯝꯗꯣ ꯁꯨꯃꯥꯏꯅ ꯑꯣꯏꯗꯣꯏꯅꯦꯕꯀꯣ ꯍꯥꯏꯗꯤ ꯍꯥꯏꯗꯤ ꯀꯩꯝꯇ ꯂꯧ ꯎꯕꯁꯨ ꯌꯥꯗꯕ ꯑꯃꯁꯨ ꯌꯥꯗꯕ ꯍꯥꯏꯗꯤ ꯀꯩꯝꯇ ꯁꯤꯖꯤꯟꯅꯐꯝ ꯈꯪꯗꯕ ꯂꯝ ꯑꯣꯏꯗꯣꯏꯅꯦꯕ ꯑꯗꯩꯗ ꯃꯣꯏꯒꯤ ꯍꯥꯏꯗꯤ ꯒ꯭ꯔꯨꯞ ꯈꯔꯅ ꯇꯧꯔꯒ ꯄꯥꯠ ꯑꯣꯟꯊꯣꯔꯛꯑꯒꯥꯟ
ꯅꯪ ꯂꯩꯕꯦ ꯂꯩꯗꯦ ꯍꯥꯏꯁꯦ ꯀꯩꯗꯧꯕꯗ ꯌꯥꯗꯩꯅꯣꯕ꯫
ꯃꯐꯝꯗꯣ ꯍꯥꯏꯗꯤ ꯏꯁꯤꯡꯁꯨ ꯈꯔ ꯇꯨꯡꯒꯨꯝ ꯇꯧ ꯑꯗꯩꯒꯤ ꯄꯥꯠꯂ꯫ ꯄꯥꯠ ꯅꯠꯇꯒꯨꯝ ꯇꯧ ꯂꯧ ꯎꯕ ꯐꯪꯉꯤ ꯍꯥꯏꯗꯤ ꯑꯗꯨꯁꯨꯨꯃꯨꯛ꯫ ꯌꯥꯗꯕꯗꫭ ꯎꯝ꯫
ꯎꯝ꯫
ꯑꯗꯨꯗꯨꯒꯤ ꯃꯣꯏꯅ ꯑꯣꯟꯊꯣꯛꯄꯅꯦꯕ ꯑꯗꯨꯗꯒꯤ ꯍꯥꯏꯗꯤ ꯃꯐꯝꯗꯨꯗ ꯍꯥꯏꯗꯤ꯫ ꯃꯐꯝꯗꯨꯒꯤ ꯃꯤꯗꯁꯨ ꯑꯗꯨꯝ ꯊꯕꯛ ꯄꯤꯕꯤꯔꯦꯗꯅ ꯄꯥꯠ ꯑꯃ ꯂꯩꯔꯕꯅꯤꯅ ꯑꯗꯒꯤ꯫ ꯃꯐꯝꯗꯨꯒꯤ ꯃꯤꯅ ꯑꯗꯨꯝ ꯁꯦꯟꯗꯤ ꯁꯦꯟꯅꯖꯗꯣꯏꯅꯤ ꯍꯥꯏꯗꯤ ꯑꯋꯥꯊꯕꯤ꯫ ꯀꯩꯀꯥ ꯂꯣꯏ ꯊꯥꯏꯑꯦ ꯑꯗ ꯍꯥꯏꯗꯤ꯫ ꯄꯥꯝꯕꯤ ꯃꯈꯜ ꯃꯊꯦꯜ ꯃꯌꯥꯝ ꯊꯥꯏ ꯃꯣꯏꯅ ꯁꯦꯟꯅꯔꯒ ꯏꯁꯤꯡ ꯆꯥꯏꯕ ꯈꯣꯠꯄ ꯑꯗꯩ ꯄ꯭ꯂꯥꯁꯇꯤꯛ ꯊꯥꯗꯕ ꯌꯥꯗꯦ ꯃꯣꯏꯅ꯫ ꯑꯗꯨꯝ ꯁꯦꯡꯗꯣꯛꯆꯗꯣꯏꯅꯦ ꯑꯗꯨꯗꯨꯒ ꯍꯥꯏꯗꯤ꯫ ꯄꯥꯠ ꯑꯃ ꯂꯩꯔꯕꯅꯤꯅ ꯎꯆꯦꯛꯁꯦ ꯃꯥ ꯃꯄꯥꯟꯂꫭꯝꯗꯩꯁꯨ ꯄꯥꯏꯔꯛꯑꯦꯕ ꯃꯥꯁꯦ ꯍꯧꯖꯤꯛ ꯄꯥꯏꯔꯛꯄ꯫ ꯍꯧꯔꯦ ꯂꯤꯁꯤꯡ ꯑꯅꯤꯃꯨꯛ ꯇꯥꯔꯦꯅ ꯍꯥꯏꯌꯦꯕ꯫
ꯎꯝ ꯌꯥꯝ ꯐꯩꯅꯦ ꯑꯗꯨꯗꯤ꯫
ꯎꯝ ꯑꯗꯨꯒ ꯑꯗꯨꯒꯤ ꯏꯁꯤꯡꯗꯨ ꯁꯨꯨꯡꯀꯪ ꯀꯪꯕꯅꯠꯇ‌ꯦ ꯍꯥꯏꯗꯤ ꯆꯍꯤ ꯆꯨꯞꯄ ꯁꯨꯡꯀꯪ ꯀꯪꯗꯕꯅꯦꯕ ꯑꯗꯨꯒꯤ ꯄꯥꯠꯇꯣ꯫ ꯑꯗꯨꯝ ꯂꯩꯗꯣꯏꯕ ꯑꯗꯨꯅ ꯏꯁꯤꯡꯗꯨ ꯑꯗꯨꯝ ꯑꯗꯒꯤ ꯋꯥꯠꯂꯁꯨ ꯂꯧꯖꯕ ꯌꯥꯔꯦꯗꯅ ꯃꯣꯏ꯫
ꯎꯝ꯫
ꯑꯈꯣꯏꯁꯨ ꯎ ꯌꯥꯝ ꯊꯥꯔꯝꯕꯅꯦ ꯑꯩꯗꯤ ꯆꯣꯔꫭꯐꯣꯟ ꯄꯥꯝꯕꯤ ꯑꯃ ꯊꯥꯔꯝꯃꯦ꯫
ꯅꯪꯅ ꯅꯥꯍꯟ ꯃꯨꯛ ꯄꯨꯔꯛꯄ ꯑꯋꯥꯊꯕꯤꯗꯨ ꯌꯥꯝ ꯍꯥꯎꯋꯦ ꯀꯥꯏꯗꯩꯅꯣ꯫
ꯑꯗꯨ ꯑꯗꯨ ꯌꯥꯔꯜꯄꯥꯥꯠꯇꯩꯅꯦ꯫
ꯃꯥ ꯅꯪ ꯃꯗꯨ ꯏꯁꯨ ꯄꯥꯜꯂ‌ꯦ ꯍꯥꯏꯇꯥꯏꯅꯦ꯫
ꯂꯦꯝꯃꯦ ꯍꯥꯏꯗꯤ ꯑꯈꯣꯏ ꯃꯨꯛꯇꯪꯅꯦꯕ ꯋꯥꯡꯗꯣꯏꯁꯦ ꯑꯈꯣꯏꯅꯕꯨ ꯍꯦꯟꯌꯥꯡꯕ꯭ꯔꯥ ꯀꯩꯅꯣꯝꯇꯧꯏ꯫ ꯗꯤ ꯅꯦꯝ ꯅ‌ꯦꯝꯇꯤꯛ ꯅ‌ꯦꯝꯃꯒ ꯑꯗꯨꯝ ꯃꯌꯥꯝꯗꯤ ꯄꯥꯜꯂꯦꯕ ꯃꯥꯁꯦ꯫
ꯑꯥ ꯅꯨꯡꯉꯥꯏꯔꯝꯗꯕ꯫
ꯑꯗꯨꯏ ꯈꯨꯄꯥꯡꯒꯗꯨ ꯍꯦꯛ ꯌꯦꯡꯕꯗꯁꯨ ꯌꯥꯝ ꯐꯖꯍꯟꯕꯗꯣ ꯄꯤꯛꯇꯨ ꯄꯤꯛꯑꯒ ꯄꯥꯟ ꯂꯩꯕꯗꯨꯗ ꯑꯈꯣꯏꯗꯁꯨ ꯌꯥꯝ ꯍꯦꯛꯅꯤꯡꯕꯗꯣ꯫
ꯎꯝ ꯑꯗꯨꯗ ꯃꯤ ꯀꯌꯥ ꯆꯠꯂꯤꯅꯣ꯫
ꯃꯤꯗꯣ ꯑꯈꯣꯏꯒꯤ ꯀꯥꯡꯕꯨꯗꯣ ꯍꯥꯏꯗꯤ ꯑꯈꯣꯏ ꯁꯕꯖꯦꯛ꯫ ꯂꯧꯕ ꯀꯥꯡꯕꯨ ꯃꯤ ꯇꯔꯥꯏꯟ ꯇꯔꯥꯅꯤꯊꯣꯏꯗꯨꯒ ꯔꯤꯁꯔꯁ ꯁ꯭ꯀꯣꯂꯔꯒ ꯑꯣꯖꯥꯒ꯫ ꯑꯈꯣꯏ ꯃꯤ ꯑꯗꯨꯝ ꯀꯨꯟꯃꯨꯛ ꯆꯠꯂꯤꯅꯤ꯫
ꯑꯣ ꯐꯩꯌꯦ ꯑꯗꯨꯗꯤ꯫
ꯎꯝ꯫
ꯑꯁ ꯑꯈꯣꯏꯗꯤꯅꯦ ꯀꯣꯏꯕꯁꯨ ꯄꯨꯕꯤꯗꯦ ꯈꯪꯗꯦ ꯆꯠꯄꯩꯗꯤ ꯍꯥꯏ ꯑꯗꫭꯁꯨ꯫ ꯄꯩꯁꯥꯗꯣ ꯑꯝꯇ ꯊꯣꯟꯗꯣꯛꯅꯤꯡꯗꯕ ꯑꯣꯏꯕꯒꯤꯀꯣ꯫
ꯍꯣꯏ ꯑꯈꯣꯏꯒꯤꯗꯨꯗꯤ ꯍꯥꯏꯗꯤ ꯃꯣꯏꯅ ꯂꯣꯏ ꯊꯥꯡ ꯒꯥꯔꯤꯗꯩ ꯀꯩꯗꯒꯤ ꯊꯥꯡꯗꯣꯛꯑꯦ꯫ ꯊꯥꯅꯕ ꯄꯥꯝꯕꯤ ꯃꯣꯏꯅ ꯂꯣꯏ ꯊꯤꯕꯤꯔꯦ ꯑꯣꯟꯂꯤ ꯑꯈꯣꯏ꯫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
ꯍꯥꯏꯗꯤ ꯄꯩꯁꯥꯗꯨ ꯑꯈꯣꯏꯁꯨ ꯐꯔꯛ ꯇꯥꯏꯗꯅ꯫
ꯎꯝ ꯅꯣꯏꯁꯨ ꯄꯥꯝꯕꯤ ꯊꯥꯕ꯭ꯔꯕ꯫
ꯊꯥꯏꯌ‌ꯦ꯫
ꯀꯩ ꯀꯩ ꯄꯥꯝꯕꯤ ꯊꯥꯔꯝꯃꯤꯅꫭ ꯍꯥꯏꯁ‌ꯦ꯫
ꯑꯥ ꯑꯩꯕꯨꯗꯤ ꯀꯩꯅꯣꯅꯤꯅ ꯊꯥꯔꯝꯃꯤꯗꯣ ꯆꯣꯔꯐꯣꯟ ꯄꯥꯝꯕꯤ꯫ ꯑꯗꯣ ꯏꯃꯥꯟꯅꯕꯤꯉꯩꯗꯤ ꯒꯨꯜ ꯃꯣꯍꯣꯔ ꯊꯥꯕ ꯌꯥꯎꯏꯤ ꯒꯨꯜ ꯃꯣꯍꯣꯔ ꯂꯤꯠ꯫ ꯆꯤ ꯑꯗꯒꯤ꯫ ꯏꯚꯔꯒ꯭ꯔꯤꯠ ꯄ꯭ꯂꯥꯟ ꯀꯥꯏꯅ ꯈꯪꯗꯦ ꯈꯔ ꯃꯈꯜ ꯃꯈꯜ ꯑꯩꯁꯨ ꯐꯖꯅ ꯈꯪꯗ꯭ꯔꯦ꯫
ꯎꯝ ꯃꯥ ꯑꯩꯗꯤ ꯂꯨꯆꯤꯗꯨꯕꯨ ꯌꯥꯝ ꯊꯥꯅꯤꯡꯉꯤ꯫ ꯅꯣꯡꯃꯥꯎ ꯃꯩꯒ꯭ꯔꯥ ꯆꯦꯅꯦꯜꯅ ꯑꯥꯏꯁ ꯀ꯭ꯔꯤꯝ ꯔꯤꯆꯤꯗꯒꯤ ꯀ꯭ꯔꯤꯝ ꯁꯦꯝ꯫ ꯑꯥꯏꯁ ꯑꯥꯏꯁ ꯀ꯭ꯔꯤꯝ ꯑꯣꯏꯕ ꯃꯥꯜꯂꯦ ꯁꯦꯝꯃꯤꯗꯣ꯫ ꯌꯥꯝ ꯍꯥꯎꯗꫭꯕ ꯃꯥꯥꯟꯕꯗꫭ ꯑꯁ ꯈꯪꯗ‌ꯦꯗ꯫ ꯑꯍꯣꯡꯃ‌ꯦꯀꯔ ꯆꯦꯅꯦꯜꯁꯦ ꯅꯨꯡꯉꯥꯏ ꯍꯥꯏꯕ ꯑꯗꯨꯝ꯫ ꯍꯥꯏꯗꯤ ꯑꯃꯕꯨ ꯁꯥꯅꯤꯡꯕ ꯑꯣꯏꯌꫭ ꯑꯃꯕꯨ ꯊꯣꯡ ꯊꯥꯛꯅꯤꯡꯕ ꯑꯣꯏꯌꯣ ꯃꯉꯣꯟꯗ ꯂꯣꯏ ꯐꯪꯕ ꯑꯣꯏꯕꯗꯣ꯫ ꯆꯤꯟꯒ ꯑꯝꯇ ꯁ‌ꯦꯡꯉ‌ꯣꯏ
ꯐꯩ ꯌꯥꯝ ꯑꯗꯨꯒꯨꯝꯕꯁꯨ ꯌꯦꯡꯖꯤꯟꯕ ꯐꯩꯗꯤ ꯂꯣꯏ ꯍꯩꯖꯤꯟꯕ ꯐꯩ
ꯎꯝ ꯑꯁ ꯑꯗꯣ ꯑꯩꯗꯤ ꯆꯝꯃꯦ ꯊꯣꯡꯕꯗꯤ ꯌꯥꯝ ꯄꯥꯛꯅꯗꯤ ꯍꯩꯇ꯭ꯔꯤ ꯎꯇꯤ ꯊꯣꯡꯕ ꯈꯛꯇꯅ‌ꯦ ꯑꯩꯅ ꯍꯩꯕꯕꯨ
ꯑꯗꯣ ꯎꯇꯤ ꯊꯣꯡꯕ ꯍꯩꯔꯗꯤ ꯃꯤ ꯎꯇꯤ ꯊꯣꯡꯕ ꯍꯩꯔꯗꯤ ꯏꯟꯖꯥꯡ ꯊꯣꯡꯕ ꯂꯣꯏ ꯍꯩꯔꯦ ꯍꯥꯏꯅꯕꯅꯦꯍ‌ꯦ
ꯎꯝ ꯎꯇꯤꯗꯨꯁꯨꯅꯦ ꯑꯅꯤ ꯎꯝ ꯌꯨꯝꯒꯤ ꯃꯤꯅ ꯇꯥꯛꯄ ꯅꯠꯇꯦꯕ ꯑꯃꯈꯛ ꯑ ꯀꯩꯅꯣꯅꯦ ꯀꯛꯆꯤꯡ ꯃꯔꯣꯟꯗ ꯀꯩꯅꯣꯃ ꯂꯣꯟꯕ ꯅꯨꯄꯤ ꯑꯃ ꯂꯩꯕꯅꯤꯅ‌ꯦ ꯃꯔ‌ꯣꯟ ꯈ‌ꯣꯏꯔꯤ-ꯈ‌ꯣꯏꯔꯤ ꯇꯧꯕꯃ
ꯑꯥ ꯑꯥ ꯑ
ꯑꯗꯨꯗꯨꯅ ꯀꯩꯅꯣ ꯇꯧꯕ ꯃꯥꯅ ꯊꯣꯡꯕꯒꯤ ꯃꯑꯣꯡꯗ‌ꯣ ꯌꯦꯡꯉꯦ
ꯎꯝ
ꯌꯦꯡꯉꯒ ꯊꯣꯡꯉꯦ
ꯎꯝ
ꯑꯗꯨꯁꯨ ꯑꯁ ꯅ‌ꯣꯛꯅꯤꯡ ꯈ꯭ꯔꯄꯣꯠꯅꯤꯗ ꯍꯣꯁꯇꯦꯜ ꯀꯩꯅꯣꯗ ꯔꯦꯟꯇ ꯊꯣꯡꯉꯤꯕꯅꯤ ꯏꯍꯥꯟ ꯍꯥꯟꯕ ꯑꯗꯨꯁꯨ ꯑꯇꯩ-ꯑꯇꯩ ꯅꯠꯇꯦ ꯑꯩ ꯅꯨꯄꯥꯅ ꯆꯥꯅꯤꯡꯉꯦ ꯍꯥꯏꯕꯒꯤ
ꯏ꯭ꯁ ꯌꯥꯝ ꯈꯟꯖꯩꯌꯦ ꯍꯥꯎꯕ꯭ꯔꯣ
ꯍꯥꯎꯌ‌ꯦ ꯍꯥꯏ ꯈꯪꯗ‌ꯦ ꯁꯤꯃꯗꯤ
ꯃꯥꯅ ꯑꯁ ꯃꯥꯅ ꯍꯥꯎꯋꯦ ꯍꯥꯏꯗꯤ ꯁꯣꯏꯗ꯭ꯔꯕꯅꯦ ꯍꯥꯎꯔꯕꯅꯤ
ꯑꯗꯨꯒꯤ ꯃꯇꯨꯡꯗ ꯌꯨꯝꯗꯁꯨ ꯑꯗꯨꯝ ꯊꯣꯡꯉꯦꯕꯀꯣ ꯑꯩꯅ ꯊ‌ꯣꯡꯕ ꯍꯩꯔ‌ꯦꯅ ꯑꯗ ꯍꯥꯎꯌ‌ꯦꯕꯨꯗꯤ ꯍꯥꯏꯌ‌ꯦ ꯑꯗꯨꯝ ꯍꯥꯏꯗꯤ ꯌꯥꯝ ꯀꯟꯅ ꯍꯥꯎꯇꯕꯗꯤ ꯑꯣꯏꯗꯕꯗꯣ ꯑꯗꯨꯝ ꯆꯥꯌꯥꯕ
ꯍꯣꯏ ꯑꯗ‌ꯣ ꯏꯍꯥꯟ ꯍꯥꯟꯕꯅꯤ ꯀꯩꯅꯣ
ꯃꯥꯅꯦ
ꯍꯥꯏꯗꯤ ꯑꯍꯥꯟꯕꯗ ꯍꯥꯏꯗꯤ ꯊꯣꯡꯉ ꯊꯣꯡꯉꯒ ꯀꯃꯥꯏꯅ ꯊꯣꯡꯉꯒ ꯍꯥꯎꯅꯤ ꯈꯣꯠꯅꯤ
ꯎꯝ ꯀꯃꯥꯏꯟ ꯈꯪꯉꯤꯕꯅꯦꯕ ꯑꯗꯨꯃꯥꯏꯟ ꯇꯧꯔꯒ
ꯎꯝ
ꯍꯁ ꯈꯪꯗ꯭ꯔ‌ꯦꯗ ꯎꯝ ꯊꯕꯛꯁꯤꯃꯇ ꯇꯧꯔꯗꯤ ꯌꯨꯝꯁꯤ ꯍ‌ꯣꯡꯗꯣꯛꯈꯤꯕ ꯌꯥꯔꯕꯅꯤ
ꯃꯥꯅꯦ ꯊꯕꯛ ꯇꯧꯔ ꯊꯕꯛ ꯇꯧꯔꯗꯤ ꯋꯥ ꯂꯣꯏꯔꯦ
ꯎꯝ ꯑꯗꯨꯅꯤ ꯊꯕꯛ ꯇꯧꯔꯗꯤ ꯋꯥꯂ‌ꯣꯏꯔ‌ꯦ
ꯅꯠꯇꯦ ꯑꯩꯈꯣꯏꯅ ꯑꯁꯨꯛ ꯌꯥꯝꯅ ꯍꯥꯏꯗꯤ ꯄꯩꯁꯥ ꯇꯥꯜꯂꯤꯕ ꯂꯥꯏꯔꯤꯛ ꯇꯝꯃꯤꯕ ꯈꯣꯠꯂꯤꯕꯁꯦ ꯑꯇꯩ ꯅꯠꯇ‌ꯦ ꯍꯌꯦꯡ ꯊꯕꯛ ꯐꯪꯅꯕꯅ‌ꯦ ꯍꯥꯏꯕ
ꯍꯣꯏ ꯍꯣꯏ ꯑꯗꯨꯗꯤ ꯉꯥꯏꯍꯥꯛꯇꯪ ꯂꯩꯔꯒ ꯑꯃꯨ ꯇꯧꯔꯛꯀꯦꯀꯣ ꯑꯩ ꯁꯣꯝꯗ ꯊꯕꯛ ꯑꯃ ꯂꯥꯛꯑꯦ
ꯍ‌ꯣꯏ-ꯍ‌ꯣꯏ